ꯍꯜꯂꯣ
ꯑꯣ ꯍꯜꯂꯣ
ꯍꯜꯂꯣ ꯒꯨꯗ ꯏꯚꯅꯤꯡ
ꯒꯨꯗ ꯏꯚꯤꯅꯤꯡ ꯕ꯭ꯔꯗꯔ ꯀꯩꯗꯧ ꯀꯩꯗꯧꯔꯤꯅꯣ
ꯑ ꯉꯁꯤ ꯑꯌꯨꯛ ꯈꯔ ꯀꯩꯅꯣ ꯇꯧꯕ ꯉꯥꯄ꯭ꯔꯨꯝ ꯊꯥꯛꯄ ꯆꯠꯄ ꯑꯗꯨ ꯉꯥꯄ꯭ꯔꯨꯝꯗꯣ ꯊꯣꯡꯁꯤꯔ ꯍꯥꯏꯅ ꯇꯧꯔꯒꯗꯤ ꯂꯩꯌꯦ
ꯑꯁ ꯍꯥꯎꯔꯅꯤ ꯍꯦ
ꯉꯥꯄ꯭ꯔꯨꯝ ꯀꯤꯂꯣ ꯑꯃ ꯃꯈꯥꯏ ꯑꯗꯨꯒ ꯄꯣꯔꯣꯝ ꯑꯃꯒ ꯌꯥꯎꯋꯦ
ꯆꯥꯎꯋꯦ ꯍꯦ ꯀꯨꯏꯔꯦ ꯑꯩꯈꯣꯏ ꯆꯥꯗꯕ
ꯎꯝ ꯑꯁ ꯋꯥꯗꯤ ꯋꯥꯏꯍꯦ ꯊꯥꯛꯄ ꯆꯠꯄꯗꯤꯀꯣ ꯉꯔꯥꯡꯗꯣ ꯊꯕꯛ ꯁꯨꯇꯤ ꯂꯩꯕꯒꯤ ꯆꯠꯄ ꯄ
ꯑ
ꯕꯣꯜ ꯌꯦꯡꯒꯦꯔꯣ ꯉꯁꯤ
ꯉꯁꯤ ꯉꯔꯥꯡ ꯑꯣ ꯌꯦꯡꯉꯦ ꯍꯣꯏ ꯐ꯭ꯔꯥꯟꯁꯀ ꯀꯩꯅꯣ ꯁꯥꯟꯅꯕꯗ ꯑꯗꯨꯗ ꯌꯦꯡꯉꯦ
ꯑꯁ ꯑꯩꯁꯦ ꯑꯩ ꯑꯉꯥꯡꯈꯣꯏꯁꯦ ꯂꯩꯕꯅꯤꯅ ꯌꯥꯝ ꯁꯥꯊꯤꯕꯀꯣ ꯑꯆꯥꯄꯣꯠ ꯄꯤꯔꯒ ꯊꯦꯝ ꯊꯦꯝꯃꯒ ꯕꯔ꯭ꯗꯔꯗꯤ ꯍꯧꯖꯤꯛ ꯀꯔꯤ ꯀꯔꯤ ꯍꯣꯠꯅꯔꯤꯒꯦ
ꯑꯩꯗꯤ ꯑꯁ ꯀꯩꯝꯇ ꯍꯣꯠꯅꯗꯦꯗ ꯁꯨꯝ ꯌꯨꯝꯗ ꯁꯨꯝ ꯀꯣꯂꯦꯖꯕꯨꯗꯤ ꯂꯣꯏꯔꯦ
ꯆꯍꯤ ꯀꯌꯥ ꯁꯨꯔꯒꯦ ꯂꯣꯏꯈꯤꯕ
ꯍꯟꯗꯛꯅ ꯂꯣꯏꯕꯅꯦ
ꯑꯣ ꯅꯣꯏ ꯍꯧꯖꯤꯛ ꯂꯩꯕꯁꯦ ꯁꯤ ꯏꯝꯐꯥꯜꯗ ꯂꯩꯕ꯭ꯔꯥ ꯆꯤꯡꯗ ꯂꯩꯕ꯭ꯔꯥ ꯀꯃꯥꯏꯅ ꯇꯧꯒꯦ
ꯏꯝꯐꯥꯗ ꯂꯩꯌꯦ
ꯑꯣ ꯄꯥꯔꯠ ꯇꯥꯏꯝ ꯖꯣꯕꯀꯤ ꯊꯕꯛ ꯇꯧꯅꯤꯡꯉꯗꯤ ꯂꯩꯀꯣ ꯒꯥꯔꯤ ꯊꯧꯕ ꯍꯥꯏꯔꯗꯤ ꯗꯨꯀꯥꯟ ꯐꯝꯅꯤꯡꯉꯁꯨ ꯂꯩꯌꯦ
ꯑ
ꯆꯪꯒꯤꯅꯦ ꯍꯥꯏꯕꯁꯤ ꯀꯣ
ꯎꯝ
ꯂꯩꯗꯤ ꯑꯗꯨꯝ ꯐꯥꯎꯕꯤꯔꯛꯑꯣ
ꯍꯣꯏ ꯍꯣꯏ
ꯗꯨꯀꯥꯟꯒꯨꯝꯕ ꯑꯗꯨꯒ ꯒꯥꯔꯤ ꯊꯧꯕ ꯍꯥꯏꯔꯗꯤ ꯒꯥꯔꯤꯒꯨꯝꯕ ꯑꯗꯨꯕꯨ ꯒꯥꯔꯤ ꯊꯧꯕꯒꯤꯁꯤꯅ ꯈꯔ ꯇꯣꯂꯣꯞꯇꯤ ꯈꯔꯗꯤ ꯆꯥꯎꯗꯤ ꯆꯥꯎꯋꯦ
ꯑꯣ
ꯀꯔꯤ ꯑꯣꯅꯔꯁ ꯆꯠꯊꯒꯦ
ꯀꯔꯤ ꯑꯣꯅꯔꯁ ꯆꯠꯊꯒꯦ ꯅꯪ ꯕꯤ ꯑꯦ ꯂꯣꯏꯔꯦ ꯍꯥꯏꯕꯗꯣ
ꯑꯥꯁ ꯑꯥꯁ
ꯑꯣ ꯑꯥꯔꯠꯁꯇ ꯀꯔꯤ ꯑꯣꯅꯔꯁ ꯆꯠꯄ
ꯍꯤꯁꯇ꯭ꯔꯤ ꯑ ꯍꯤꯁꯇ꯭ꯔꯤꯅꯦ ꯍꯤꯁꯇ꯭ꯔꯤ
ꯑꯣ ꯑꯗꯨ ꯅꯪ ꯂꯥꯁ ꯏꯌꯥꯔ ꯂꯣꯏ ꯍꯥꯏꯕꯗꯣ ꯑꯗꯨ ꯅꯣꯏ ꯂꯣꯏꯕ ꯃꯇꯝꯗ ꯀꯔꯤ ꯍꯥꯏꯕ꯭ꯔꯥ ꯍꯧꯖꯤꯛ ꯇꯤ ꯑꯩꯠ ꯁꯦꯃꯤꯁꯇꯔ ꯐꯥꯎ ꯂꯥꯛꯏꯦꯅꯀꯣ
ꯑꯣ ꯑꯗꯣ ꯑꯗꯣ ꯈꯜꯂꯤꯅꯦ ꯑꯩꯁꯨ ꯂꯥꯛꯑꯦ ꯑꯗꯣ ꯂꯥꯛꯑ ꯑꯗꯨ ꯈꯟꯕꯅꯦꯕ ꯑꯩꯁꯨ ꯑꯃꯨꯛ ꯁꯚꯦꯟ ꯑꯩꯠꯇꯠꯇꯣ ꯀꯃꯥꯏ ꯇꯧꯁꯦꯔꯅ ꯑꯃꯨꯛ ꯈꯟꯕꯒꯣ
ꯅꯪ ꯏꯃꯦ ꯇꯝꯊꯒꯦ ꯍꯥꯏꯔꯒꯗꯤ ꯁꯚꯦꯟ ꯑꯦꯠꯇꯨ ꯌꯥꯎꯔꯒꯗꯤ ꯏꯃꯦ ꯇꯝꯗꯕꯗ ꯆꯍꯤ ꯑꯃꯗꯤ ꯃꯣꯏꯅ ꯑꯗꯨꯝ ꯀꯩꯅꯣ ꯌꯦꯡꯕꯤ ꯍꯥꯏꯅꯤ ꯆꯨꯝꯕꯔꯥ
ꯎꯝ ꯆꯨꯝꯃꯦ ꯑꯗꯨꯕꯨꯗꯤ ꯌꯦꯡꯉꯤꯅꯦ ꯑꯗꯨ ꯑꯩꯗꯤ ꯑꯃꯨꯛ ꯇꯝꯃꯔꯣꯏꯅ ꯂꯦꯞꯄꯦꯕ ꯑꯗꯨꯒꯤ
ꯑꯣꯏ ꯍꯣꯏ ꯑꯗ ꯎ ꯃꯥꯒꯤ ꯃꯥꯒꯤ ꯑꯦꯝ ꯂꯩꯗꯤ ꯅꯠꯇ꯭ꯔꯥ
ꯎꯝ
ꯀꯅꯥꯒꯨꯝꯅ ꯄꯤ ꯍꯩꯆ ꯗꯤ ꯂꯣꯏꯒꯦ ꯍꯥꯏꯥꯟꯅ ꯑꯗꯨꯝ ꯃꯈꯥ ꯇꯝꯊꯕ ꯑꯗꯨꯝ ꯇꯧꯕꯁꯨ ꯌꯥꯎꯋꯤ ꯅꯠꯇ꯭ꯔꯥ
ꯎꯝ ꯎꯝ ꯃꯥꯅꯦ
ꯎꯝ
ꯕꯣ ꯑꯃꯨꯛ ꯌꯦꯡꯗꯣꯏꯔ ꯉꯁꯤ ꯅꯪ
ꯈꯪꯗꯦꯅꯦ ꯉꯁꯤꯒꯤ ꯄ꯭ꯂꯦꯖꯁꯦꯀꯣ ꯑꯗꯨꯝ ꯄꯥꯏꯔꯣꯀꯣ ꯌꯦꯡꯒꯦꯀꯣ ꯀꯔꯤ ꯀꯅꯥ ꯀꯅꯥ ꯈꯔ ꯂꯩꯕ꯭ꯔꯥ ꯌꯦꯡꯒꯦ ꯅꯪ ꯈꯪꯉꯗꯤ ꯍꯥꯏꯔꯛꯑꯣꯅꯦ ꯀꯅꯥ ꯀꯅꯥ ꯈꯈꯣꯏ ꯂꯩꯕ꯭ꯔꯥ ꯑꯩꯗꯤ ꯌꯦꯡꯗ꯭ꯔꯦ
ꯄꯨꯜꯗꯣ ꯑꯣ ꯄꯨꯜꯗꯣ ꯑꯩꯁꯨ ꯌꯦꯡꯗ꯭ꯔꯦ ꯃꯣꯏꯁꯦ ꯊꯦꯡꯉꯤꯅꯦ ꯃꯣꯏꯒꯤꯗꯣ ꯎꯥ
ꯉꯁꯤꯁꯦ ꯑꯣ ꯉꯁꯤ ꯉꯁꯤ ꯄꯨꯡ ꯉꯁꯤꯗꯤ ꯊꯦꯡꯒꯅꯤꯍꯦ ꯄꯨꯡ ꯑꯅꯤ ꯇꯨ ꯊꯥꯔꯇꯤ ꯑꯦ ꯑꯦꯝ ꯂꯩꯅꯦ
ꯊꯦꯡꯕꯅꯦꯕ ꯃꯣꯏꯁꯦ ꯑꯩꯈꯣꯏꯗꯤ
ꯍꯌꯦꯡ ꯐꯥꯏꯚꯇ ꯑꯁ ꯍꯌꯦꯡ ꯐꯥꯏꯚ ꯑꯦ ꯑꯦꯝꯗ ꯀꯣꯂꯣꯕꯤꯌꯥꯒ ꯄꯣꯔꯇꯨꯒꯜ ꯂꯩ ꯉꯁꯤ ꯍꯌꯦꯡ ꯍꯌꯦꯡ ꯇꯨ ꯍꯌꯦꯡ ꯍꯥꯏꯕ ꯇꯥꯔꯦꯅꯀꯣ ꯇꯨꯃꯣꯔꯣ ꯇꯨ ꯊꯔꯇꯤ ꯑꯦꯝ ꯑꯔ ꯗꯦ ꯄꯟꯃꯥ ꯑꯦꯟ ꯏꯪꯂꯦꯟ ꯑꯗꯨꯒ ꯀ꯭ꯔꯨꯁꯤꯌꯥꯒ ꯘꯅꯥ ꯂꯩꯌꯦ
ꯎꯝ
ꯑꯗꯨꯒ ꯄꯨꯡ ꯃꯉꯥꯗꯅ ꯄꯣꯔꯇꯨꯒꯜꯒ ꯀꯣꯂꯣꯕꯤꯌꯥ ꯕ꯭ꯔꯗꯔꯗꯗꯤ ꯀꯔꯤ ꯁꯞꯄꯣꯔꯠ ꯇꯧꯒꯦ
ꯄ꯭ꯔꯣꯇꯣꯀꯜꯗ ꯑꯣꯏꯅ ꯆꯠꯂꯒꯦ
ꯑꯗꯨꯝ ꯐꯦꯟꯁꯇꯤ ꯑꯗꯨꯝ ꯔꯣꯅꯥꯜꯗꯣꯒꯤ ꯐꯦꯟꯁ ꯃꯥꯜꯂꯦ ꯄꯣꯔꯇꯨꯒꯥꯜ ꯄꯥꯝꯕ ꯑꯃ ꯄꯥꯝꯕ ꯃꯤꯁꯦ ꯑꯩꯁꯨ ꯔꯣꯅꯥꯜꯗꯣꯗꯕꯨꯗꯤꯞ ꯄꯥꯝꯃꯦꯕꯀꯣ ꯑꯗꯨꯕꯨ ꯑꯗꯨꯝ ꯍꯣꯏ ꯃꯑꯣꯡꯗ ꯍꯊꯤꯕꯗꯤ ꯅꯠꯇꯕ
ꯎꯝ
ꯀꯔꯤ ꯍꯥꯏꯕ꯭ꯔꯥ ꯍꯥꯏꯕ ꯀꯥꯟꯗ ꯔꯣꯅꯥꯜꯗꯣꯗ ꯑꯍꯟ ꯑꯣꯏꯕꯒꯤꯀꯣ
ꯎꯝ
ꯃꯥꯗ ꯁꯅꯥꯕꯗꯣ ꯑꯩꯈꯣꯏꯅ ꯈꯟꯕꯒ ꯃꯥꯅ ꯁꯥꯟꯅꯕꯒ ꯈꯔ ꯇꯣꯉꯥꯟꯕ ꯑꯗꯨꯒꯤꯀꯣ ꯅꯪꯁꯨ ꯑꯗꯨꯝ ꯌꯦꯡꯕꯗ ꯈꯪꯉꯝꯒꯅꯤꯗ ꯍꯣꯏ ꯑꯩꯈꯣꯏ ꯐꯦꯟꯁ ꯃꯔꯛꯇ ꯍꯥꯏꯕꯅꯤꯗ ꯑꯩ ꯁꯨꯔꯨꯅꯥꯎꯗꯨꯒꯤ ꯐꯦꯟꯁꯅꯤꯗ ꯃꯤꯁꯤꯒꯤ ꯐꯦꯁꯇ ꯑꯗꯨꯒꯨꯝꯕ ꯍꯥꯏꯔꯝꯃꯗꯤ ꯌꯥꯗꯦ
ꯃꯥꯗꯤ ꯑꯍꯟ ꯑꯣꯏꯕꯅꯤꯅ ꯍꯧꯖꯤꯛ ꯍꯟꯗꯛ ꯍꯟꯗꯛꯅ ꯂꯥꯁꯁꯨ ꯂꯥꯁ ꯑꯣꯏꯔꯕꯅꯤꯅꯀꯣ ꯃꯥꯒꯤ ꯃꯥꯒꯤ ꯄ꯭ꯔꯥꯏꯝꯗꯗꯤ ꯃꯥꯁꯨ ꯐꯖꯅꯗꯤ ꯁꯠꯅꯈꯤꯕꯅꯦ
ꯁꯥꯟꯅꯩ ꯁꯥꯟꯅꯩ ꯍꯣꯏ ꯑꯗꯨꯕꯨꯗꯤ ꯎꯝ
ꯎꯝ ꯎꯝ
ꯑꯗꯣ ꯑꯩꯅ ꯇꯥꯕ ꯋꯥ ꯑꯃ ꯇꯣꯉꯥ ꯇꯥꯕ꯭ꯔꯗꯤ ꯈꯪꯗꯦ ꯑꯗ ꯃꯥꯅ ꯍꯥꯏꯔꯤꯁꯦ ꯇꯨ ꯊꯥꯎꯖꯟ ꯊꯥꯔꯇꯤ ꯐꯥꯎ ꯁꯥꯟꯅꯒꯅꯤꯒ ꯍꯥꯏꯕꯒꯤꯒꯨꯝ ꯇꯥꯕ ꯃꯆꯥꯅꯨꯄꯥ ꯒ ꯂꯥꯁ ꯋꯥꯔꯜ ꯀꯞ ꯁꯥꯟꯅꯒꯦ ꯍꯥꯏꯕꯒꯤ ꯇꯥꯕꯒꯨꯝ ꯇꯧꯕ
ꯑꯣ ꯈꯪꯅꯦꯗ
ꯁꯍꯤꯗ ꯎꯒ
ꯁꯅ
ꯑꯗꯣ ꯕ꯭ꯔꯗꯔꯁꯦ ꯁꯤ ꯏꯝꯐꯥꯜꯗ ꯂꯩꯕꯁꯦ ꯔꯦꯟꯗ ꯂꯩꯕ꯭ꯔꯥ ꯅꯠꯇ꯭ꯔꯒ ꯄ꯭ꯔꯃꯤꯂꯦꯟꯗ꯭ꯔ
ꯑꯩꯈꯣꯏ ꯏꯌꯥꯝꯕ ꯏꯌꯥꯝꯕ ꯃꯅꯥꯛꯇ ꯂꯩꯌꯦ ꯀꯣꯇꯥꯔꯗꯀꯣ
ꯑꯣ ꯑꯣ
ꯎꯝ
ꯑꯗꯨ ꯑꯣ ꯑꯗꯨ ꯖꯤꯝꯒꯨꯝꯕ ꯆꯠꯅꯤꯡꯉꯁꯨ ꯍꯥꯏꯔꯛꯑꯣꯀꯣ
ꯍꯣꯏ ꯍꯣꯏ
ꯅꯣꯏ ꯆꯠꯅꯤꯡꯉꯗꯦ ꯑꯩꯒꯤ ꯊ꯭ꯔꯨꯗ ꯈꯔ ꯆꯪꯉꯗꯦ ꯄꯩꯁꯥꯗꯣ ꯈꯔ ꯇꯥꯕ ꯌꯥꯕꯀꯣ
ꯑꯣꯀꯦ ꯑꯣꯀꯦ
ꯑꯩꯈꯣꯏ ꯌꯨꯝ ꯃꯅꯥꯛꯇꯅꯤꯗ ꯑꯩꯁꯨ ꯏꯝꯐꯥꯜꯗ ꯂꯩꯗ
ꯑ
ꯗꯇꯔ ꯂꯩ ꯍꯥꯏꯔꯗꯤ ꯂꯥꯞꯄꯝꯃꯣꯏ ꯍꯥꯏꯅ ꯈꯜꯂꯦ ꯑꯩ ꯑꯩꯅ ꯈ ꯑꯩꯅ ꯊꯥꯖꯕꯗꯤ
ꯎꯝ
ꯁꯅꯥ ꯑꯅꯤ ꯑꯗꯤ ꯌꯥꯝꯅꯁꯨ ꯂꯥꯞꯇꯦ
ꯉꯥꯄ꯭ꯔꯨꯝ ꯐꯥꯕꯁꯦ ꯅꯣꯏ ꯂꯥꯞꯄ꯭ꯔꯣ ꯉꯥꯄ꯭ꯔꯨꯝ ꯐꯥꯕꯗꯣ
ꯑꯗꯣ ꯁꯤꯖꯥꯔꯣꯝꯗꯀꯣ
ꯎ
ꯑꯦꯟ ꯑꯥꯏ ꯇꯤ ꯂꯩꯕꯔꯣꯝꯗ ꯑꯗꯨꯗꯒꯤ ꯆꯪꯉꯦ ꯁꯤ ꯌꯥꯝ ꯆꯪꯉꯦꯗ ꯌꯥꯝ ꯆꯪꯉꯒ ꯀꯔꯤ ꯍꯥꯏꯁꯤꯦ ꯄꯥꯠꯅꯤꯅꯀꯣ
ꯎꯝ
ꯍꯣꯏ ꯀꯔꯤ ꯍꯥꯏꯁꯤꯔꯥ ꯅꯥꯄꯤꯗꯣ ꯌꯥꯝ ꯊꯣꯠꯄꯅꯤꯅ ꯄꯦꯄꯤꯦ ꯃꯅꯥꯒꯨꯝꯕꯗꯣ ꯈꯪꯕ꯭ꯔꯥ
ꯎꯝ
ꯑꯗꯨꯒꯨꯝꯕ ꯑꯩꯗꯤ ꯑꯩꯒ ꯑꯩꯒꯤ ꯕ꯭ꯔꯗꯔꯤ ꯂꯣ ꯑꯃꯒ ꯆꯠꯂꯦꯕꯀꯣ ꯃꯥꯒꯤ ꯃꯇꯨꯡ ꯏꯟꯅꯕꯗ ꯑꯩꯗꯤ ꯋꯦꯠꯇꯣ ꯈꯔ ꯂꯨꯝ ꯅꯤꯅ ꯃꯥꯗꯤ ꯈꯔ ꯌꯥꯡꯕ ꯃꯥꯒꯤ ꯃꯇꯨꯡ ꯏꯟꯅꯕꯗ ꯑꯩꯗꯤ ꯄꯨꯊꯔꯒ ꯑꯗꯨꯒ ꯑꯁ ꯁꯤ ꯑꯩꯒꯤ ꯑꯉꯦꯡ ꯐꯥꯎ ꯌꯧꯕꯅꯤꯅꯦ ꯕꯤꯍꯣꯏꯒꯀꯣ
ꯑꯥ
ꯅꯦꯗ
ꯐꯪꯉꯗꯤ ꯎꯝ ꯐꯪꯉꯗꯤ ꯑꯋꯥꯕꯗꯣ ꯂꯣꯏ ꯀꯣꯛꯄꯅꯦ ꯐꯪꯗ꯭ꯔꯗꯤ ꯑꯩꯁ
ꯑꯗꯨꯕꯨꯗꯤ ꯁꯥ ꯆꯤꯡꯅ ꯑꯩꯈꯣꯏ ꯁꯥ ꯆꯥ ꯇꯥꯟꯕ ꯆꯠꯄꯗꯨꯁꯨ ꯋꯥꯅ ꯇꯥꯟꯕ ꯂꯥꯛꯑꯒ ꯃꯣꯏꯅ ꯅꯣꯡꯃꯩ ꯀꯥꯞꯄ ꯃꯈꯣꯟ ꯇꯥꯕ ꯀꯥꯟꯗ ꯍ ꯔꯥ ꯑꯣꯏꯗꯅ ꯑꯗꯨꯒ ꯎ ꯑꯗꯨꯒꯨꯝꯕꯗꯨꯅꯦ ꯑꯗꯨꯒ ꯍꯔꯥꯎꯕ ꯍꯥꯏꯕꯁꯦ ꯂꯥꯁꯇ ꯃꯣꯏꯅ ꯑꯃꯨꯛ ꯁꯥ ꯃꯆꯥ ꯑꯣꯏꯔꯝꯃꯗꯤ ꯑꯃꯨꯛ ꯕꯤꯠꯇ ꯇꯧ ꯍꯟꯕꯅꯦ ꯅꯠꯇ꯭ꯔꯥ
ꯑꯥ ꯅꯣꯡꯃꯩ ꯃꯒꯣꯟꯜ ꯇꯥꯔ ꯑꯁ ꯀꯔꯤꯒꯤꯅꯣ ꯃꯆꯥ ꯑꯣꯏꯔꯁꯨ ꯍꯣꯏ ꯑ ꯒꯤꯤꯇꯥ ꯃꯗ ꯐꯔꯦ ꯍꯥꯏ ꯑꯗ ꯄꯥꯟꯝꯗꯦ ꯍꯥꯏꯔꯗꯤꯀꯣ ꯑꯁ
ꯋꯥꯅꯀꯣ
ꯃꯥꯅꯦ ꯎꯝ
ꯑꯩ ꯏꯆꯥꯅꯨꯄꯤꯁꯦ ꯑꯩꯒꯤ ꯃꯅꯥꯛꯇ ꯑꯗꯨꯝ ꯅꯞꯄꯒ ꯂꯩꯕ
ꯎꯝ
ꯑꯩꯗꯤ ꯇꯨ ꯊꯥꯎꯖꯟ ꯁꯚꯦꯟꯇꯤꯟ ꯑꯗꯨꯗ ꯂꯣꯏꯈ꯭ꯔꯦ ꯑꯩꯗꯤ ꯀꯩꯅꯣꯁꯦ ꯒ꯭ꯔꯦꯖꯨꯑꯦꯁꯟ ꯅꯨꯄꯤ ꯊꯤꯔꯦ ꯑꯉꯥꯡ ꯑꯍꯨꯝ ꯂꯩꯔꯦ
ꯑꯥ ꯌꯥꯩꯅ
ꯅ ꯅꯆꯤꯅꯅꯥꯎꯗꯤ ꯀꯌꯥꯁꯨꯨꯒꯌꯥ
ꯑꯩꯈꯣꯏ ꯏꯆꯤꯟ ꯏꯅꯥꯎ ꯑꯅꯤ ꯈꯛꯇꯅꯤꯗ ꯅꯒꯤ ꯏꯌꯥꯝꯕꯒ ꯑꯩꯒ
ꯑꯣꯝ ꯐꯩꯌꯦ ꯐꯩꯌꯦ ꯅꯣꯏꯗꯤ ꯂꯥꯏꯔꯤꯛ ꯍꯧꯖꯤꯛꯁꯨ ꯑꯗꯨꯝ ꯇꯝꯂꯤꯕꯅꯤꯅ ꯁꯤꯚꯤꯜ ꯁꯥꯔꯚꯤꯁꯀꯨꯝꯕ ꯅꯠꯇ꯭ꯔꯒ ꯀꯩ ꯑꯦꯁ ꯑꯦꯁ ꯁꯤꯒꯨꯝꯕ ꯇ꯭ꯔꯥꯏ ꯇꯧꯕ ꯌꯥꯔꯗꯤꯦ ꯇꯧꯔꯨꯅꯦ
ꯑꯁ ꯎꯄꯥꯏ ꯂꯩꯇ꯭ꯔꯦ ꯀꯣꯛꯁꯤꯗ ꯀꯇ꯭ꯔꯦ ꯍꯅ ꯀꯩꯅꯣ ꯀꯣꯔꯣꯅꯥ ꯃ ꯇꯗꯣ
ꯎꯝ
ꯑꯗꯨꯒꯤ ꯃꯇꯝꯗꯨꯗ ꯂꯣꯏ
ꯒꯥꯔꯤ ꯄꯥꯕꯁꯦ ꯂꯣꯏ ꯍꯟꯈ꯭ꯔꯦꯕꯀꯣ
ꯑꯥ
ꯑꯗꯨꯅꯦ ꯑꯗꯨꯝ ꯑꯗꯨꯝ ꯑꯗꯨ ꯀꯣꯔꯣꯅꯥ ꯂꯥꯛꯇ꯭ꯔꯁꯨ ꯑꯗꯨꯝ ꯇꯧꯕꯅꯤꯗ ꯍꯥꯏꯕꯗꯤ ꯂꯥꯏꯔꯤꯛ ꯊꯥꯗꯣꯛꯄꯁꯦ ꯑꯩ ꯍꯥꯏꯕꯤꯒ ꯀ꯭ꯂꯥꯁ ꯑꯩꯠ ꯅꯥꯏꯟ ꯇꯦꯟ ꯃꯅꯨꯡ ꯐꯥꯎꯗꯗꯤ ꯐꯖꯅ ꯄꯥꯔꯅꯤꯀꯣ ꯑꯗꯨꯒ ꯇꯨꯋꯜꯐ ꯀꯥꯔꯛꯄ ꯀꯥꯟꯗꯗꯤ ꯀ꯭ꯂꯥꯁ ꯑꯩꯠ ꯅꯥꯏꯟ ꯇꯦꯟꯗꯒꯤ ꯑꯩꯈꯣꯏꯅ ꯂꯥꯏꯔꯤꯛ ꯄꯥꯕꯒ ꯍꯧꯖꯤꯛ ꯇꯨꯋꯦꯜꯐ ꯀꯥꯔꯛꯄꯒ ꯄꯥꯕ ꯈꯔ ꯑꯃꯨꯛ ꯈꯔ ꯍꯟꯊꯔꯅꯤ ꯑꯗꯨꯒ ꯑꯃꯨꯛ ꯕꯤ ꯑꯦ ꯕꯤ ꯑꯦꯁ ꯁꯤꯒꯨꯝꯕ ꯕꯤ ꯀꯣꯝꯒꯨꯝꯕ ꯑꯃꯨꯛ ꯀꯥꯔꯒꯗꯤ ꯑꯗꯨꯗꯒꯤ ꯑꯃꯨꯛ ꯁꯔꯨꯛ ꯑꯅꯤ ꯑꯃꯨꯛ ꯍꯟ ꯟꯔꯒ ꯑꯃꯨꯛ ꯇꯧꯒꯅꯦꯕ ꯑꯗꯨꯒꯤ ꯃꯊꯛꯇ ꯑꯃꯨꯛ ꯀꯣꯔꯣꯅꯥ ꯑꯃꯨꯛ ꯂꯥꯛꯁꯤꯜꯂꯦ ꯅꯠꯇ꯭ꯔꯥ
ꯎꯝ ꯎꯝ
ꯈꯪꯗꯦ ꯍꯧꯖꯤꯛꯁꯨ ꯍꯧꯖꯤꯛ ꯍꯧꯖꯤꯛꯁꯨ ꯇꯨ ꯊꯥꯎꯖꯟ ꯇ꯭ꯋꯦꯟꯇꯤ ꯊ꯭ꯔꯤꯒꯤ ꯏꯔꯥꯡ ꯊꯣꯛꯄ ꯃꯇꯝꯗꯁꯨ ꯃꯤ ꯑꯅꯝꯕꯗꯤ ꯍꯣꯏ ꯆꯤꯡꯗ ꯂꯩꯕ ꯈꯨꯗꯤ ꯀꯥꯔꯝꯒꯅꯤ ꯑꯗꯨꯕꯨ ꯁꯤꯗ ꯂꯩꯕꯈꯣꯏꯗꯤ ꯂꯥꯏꯔꯤꯛꯁꯨ ꯁꯨꯡꯄ ꯄꯥꯗ꯭ꯔꯦ ꯁ꯭ꯀꯨꯜꯁꯨ ꯆꯠꯇ꯭ꯔꯦ ꯏꯔꯥꯡ ꯇꯧꯕꯒꯦ ꯑꯉꯥꯡꯈꯗꯤ ꯌꯥꯝ ꯌꯥꯝ ꯃꯥꯡꯈ꯭ꯔꯦꯕ ꯃꯣꯏ
ꯎꯝ
ꯕ꯭ꯔꯗꯔꯒꯤ ꯈꯨꯟꯁꯦ ꯀꯔꯤ ꯗꯤꯁꯇ꯭ꯔꯤꯛ ꯆꯤꯡꯒꯦ ꯇꯃꯦꯡꯂꯣꯡ ꯔ ꯅꯣꯅꯦꯔꯥ ꯑꯣ
ꯂꯥꯞꯇ꯭ꯔꯅꯅꯦꯔꯒꯦꯀꯣ
ꯅꯣꯅꯦꯗꯒꯤ ꯂꯥꯞꯇ꯭ꯔꯦꯕ
ꯎꯝ
ꯑꯣ ꯅꯣꯅꯦꯒꯤ ꯊꯣꯡ ꯂꯩꯕꯗꯣ ꯈꯪꯕ꯭ꯔꯥ
ꯍꯣꯏ
ꯑꯗꯨ ꯍꯦꯟꯗꯣꯛꯄ꯭ꯔꯥ
ꯍꯣꯏ ꯑꯗꯨꯒꯤ ꯇ ꯍꯦꯂ ꯀꯂ ꯆꯗꯝ ꯍ ꯀꯩꯅꯣ ꯑꯣꯔꯦꯟꯖ ꯑꯣꯔꯦꯟꯖ ꯃꯇꯝꯗꯀꯣ
ꯎꯝ
ꯀꯣ ꯀꯣꯏꯕ ꯂꯥꯛꯑꯣ ꯑꯁ ꯑꯣꯔꯦꯟꯖ ꯃꯤ ꯑꯣꯔꯦꯟꯖꯁꯦ ꯌꯥꯝꯂ ꯑꯩꯈꯣꯏ ꯔꯣꯝꯗ
ꯑꯣ ꯑꯩꯗꯤ ꯍꯣꯏ ꯃꯔꯛ ꯃꯔꯛꯇꯕꯨꯗꯤ ꯆꯠꯂꯦ ꯑꯗꯨꯕꯨ ꯑꯩꯈꯣꯏ ꯑꯩꯈꯣꯏꯁꯨ ꯅꯣꯏꯒꯤ ꯂꯝꯕꯤꯗꯅꯦꯕꯀꯣ ꯑꯗꯨꯕꯨ ꯑꯩꯈꯣꯏꯒꯤ ꯗꯤꯁꯇ꯭ꯔꯤꯛꯁꯦ ꯀꯥꯡꯄꯣꯛꯄꯤ ꯑꯣꯏꯅ ꯆꯤꯡꯕ ꯑꯩꯈꯣꯏꯒꯤ ꯑꯩꯈꯣꯏ ꯂꯣꯟꯗ ꯀꯔꯤ ꯍꯥꯏꯕ꯭ꯔꯥ ꯗꯤꯂꯨꯡ ꯍꯥꯏꯕꯗꯣ
ꯑꯥꯎ
ꯑꯗꯨꯗꯣ ꯀꯥꯡꯄꯣꯛꯄꯤ ꯗꯤꯁꯇ꯭ꯔꯤꯛ ꯆꯤꯡꯉꯦꯕꯀꯣ ꯑꯩꯈꯣꯏ ꯂꯩꯕꯗ ꯑꯗꯨꯒ ꯑꯩꯈꯣꯏꯔꯣꯝꯗꯗꯤ ꯀꯣꯝꯂꯥꯒꯨꯝꯕ ꯑꯣꯔꯦꯟꯁꯇꯣ ꯑꯗꯨꯒꯨꯝꯕꯗꯣ ꯂꯩꯇ ꯇꯕꯅꯤꯅ ꯑꯣꯔꯦꯟꯖꯀꯨꯝꯕꯒꯤ ꯁꯤꯖꯟꯁꯦ ꯀꯔꯤꯒꯨꯝꯕ ꯀꯔꯤ ꯊꯥꯒꯨꯝꯕꯗ ꯇꯥꯒꯦ
ꯅꯣꯕꯦꯝꯕꯔ ꯗꯤꯁꯦꯝꯕꯔꯗ ꯑꯣ ꯑꯌꯥꯝꯕꯅ ꯐ꯭ꯔꯤ ꯇꯥꯏꯝ ꯑꯣꯏꯔꯦꯗꯅ ꯈ꯭ꯔꯤꯁꯃꯥꯁꯒꯤ ꯑꯥ
ꯑꯗꯨꯕꯨ ꯑꯁ ꯑꯩꯗꯤ ꯑꯉꯥꯡꯁꯦ ꯄꯤꯛꯂꯤꯕꯅꯤꯅ ꯍꯧꯖꯤꯛꯇꯤ ꯑꯩꯈꯣꯏ ꯈꯨꯟꯗꯁꯨ ꯆꯠꯄ ꯐꯔꯛ ꯇꯥꯔꯅꯤ
ꯑꯗꯨꯒꯗꯤ ꯉꯝꯒ꯭ꯔꯦ ꯑꯗꯨꯝ
ꯄꯥꯈꯪ ꯑꯣꯏꯔꯤꯉꯩ ꯃꯇꯝꯗꯗꯤ ꯑꯣꯔꯦꯟꯁ ꯐꯦꯁꯇꯤꯚꯦꯜꯒꯨꯝꯕꯗꯤ ꯆꯠꯇꯤ ꯆꯠꯍꯧꯋꯦꯍ‌ꯦ ꯂꯣꯡ ꯁꯣ ꯑꯩ ꯋꯥꯈꯜꯗꯗꯤ ꯅꯨꯄꯤ ꯊꯤꯔꯤꯉꯩꯗꯗꯤ ꯇꯃꯦꯡꯂꯣꯡ ꯆꯠꯀꯦ ꯆꯨꯔꯆꯥꯟꯄꯨꯔ ꯆꯠꯀꯦ ꯎꯈ꯭ꯔꯨꯜ ꯆꯠꯀꯦ ꯁꯨꯃꯥꯏꯅ ꯈꯟꯕꯅꯦꯕꯀꯣ ꯍꯧꯖꯤꯛ ꯆꯠꯇꯕ ꯍꯥꯏꯕꯁꯦ ꯎꯈ꯭ꯔꯨꯜ ꯆꯠꯇ꯭ꯔꯤ ꯏꯃꯥꯗꯣ ꯇꯥꯡꯈꯨꯜꯅꯦꯕꯀꯣ ꯑꯗꯨ ꯎꯈꯨ꯭ꯔꯨꯜꯕꯨꯗꯤ ꯆꯠꯇ꯭ꯔꯤ ꯑꯗꯨꯕꯨ ꯎꯈꯨ꯭ꯔꯨꯜꯒꯤ ꯂꯥꯏꯟꯗꯕꯨꯗꯤ ꯆꯠꯂꯦ ꯑꯗꯨ ꯈ꯭ꯔꯜꯗꯤ ꯌꯥꯧꯗ꯭ꯔꯦ ꯐꯔꯦ ꯑꯗꯨꯗꯤꯀꯣ ꯑꯩ ꯑꯩ